ꯇꯥꯕ꯭ꯔꯣ
ꯇꯥꯏꯌꯦ
ꯀꯩ ꯇꯧꯔꯤꯅꯣ
ꯐꯝꯃꯒ ꯂꯩꯌꯦ
ꯀꯔꯤꯒꯤ ꯐꯝꯕ꯭ꯔꯥ ꯂꯦꯞꯄꯣ
ꯂꯦꯞꯄ ꯌꯥꯗꯤꯌꯦ
ꯀꯩꯒꯤ ꯌꯥꯗꯕꯅꯣ
ꯂꯦꯞꯄꯗꯤ ꯁꯤꯠꯁꯦ ꯃꯤꯅ ꯃꯨꯟꯕꯤꯔꯅꯤ
ꯑꯩꯌꯣ
ꯂꯣꯏꯔꯦꯗꯥ
ꯐꯥꯒꯤ ꯇꯧꯕꯅꯤꯗꯥ
ꯈꯪꯉꯤꯗꯥ ꯑꯩꯁꯨ
ꯎꯝ ꯑꯗꯨꯃꯥꯏ ꯑꯣꯏꯄ꯭ꯔꯣ
ꯑꯣ ꯑꯣꯏꯌꯦ
ꯍꯥꯏꯗꯤ ꯈꯪ ꯇꯞꯄ꯭ꯔꯥ ꯍꯥꯏꯕꯅꯤꯅꯦ
ꯈꯪꯉꯦꯗ ꯑꯩꯁꯨ ꯌꯦꯡꯕꯅꯤꯗ
ꯑꯣꯝ ꯑꯦꯍꯦ
ꯆꯥꯛ ꯉꯟꯅ ꯆꯥꯕꯒꯤ ꯑꯃꯨꯛ ꯂꯥꯝꯔꯝꯒꯅꯤꯀꯣ ꯍꯣꯔꯦꯟ ꯅꯪ
ꯍꯣꯏ ꯑꯗꯨꯅ ꯅꯪꯅ ꯈꯔ ꯏꯟꯕꯤꯔꯛꯎ ꯀꯩꯅꯣ
ꯏꯟꯕꯤꯒꯦ ꯏꯟꯕꯤꯒꯦ
ꯁꯨ
ꯏꯝꯕꯤꯒꯦ
ꯍꯣꯏ
ꯃꯤ ꯀꯌꯥ ꯂꯩꯕ꯭ꯔꯣ ꯅꯪꯗꯤ ꯍꯧꯖꯤꯛ
ꯑꯁ ꯑꯩꯈꯣꯏꯗꯤ ꯇ꯭ꯔꯤꯌꯣꯅꯤꯗ
ꯍ
ꯇ꯭ꯔꯤꯌꯣ ꯇ꯭ꯔꯤꯌꯣ
ꯑꯣ ꯑꯣ ꯑꯣ ꯑꯣ ꯅꯨꯡꯉꯥꯏꯔꯝꯒꯅꯤꯅꯦ ꯅꯣꯏꯗꯤ
ꯍꯣꯏ
ꯄꯨꯜꯂꯒ ꯒꯦꯝ ꯁꯥꯟꯅꯔꯒ ꯂꯩꯕꯗꯣ
ꯍꯣꯏ
ꯍꯣꯔꯦꯟ ꯕꯣꯜ ꯌꯦꯡꯗꯣꯏꯔꯣ
ꯑꯗꯨ ꯌꯦꯡꯅꯤꯡꯉꯥꯏꯅꯤꯅꯦ ꯑꯩꯅ ꯆꯠꯊꯣꯛꯏꯁꯦ ꯑꯩꯈꯣꯏ ꯑꯩꯈꯣꯏ ꯌꯨꯝꯗꯨꯗꯤ ꯂꯝꯕꯤꯒ ꯅꯛꯅꯕꯅꯤꯅ ꯂꯥꯎ ꯈꯣꯡꯕꯗꯣ ꯅꯨꯡꯉꯥꯏ ꯑꯗꯨꯒ ꯏꯃꯥꯟꯅꯕꯈꯣꯏꯗꯤ ꯑ ꯚꯤꯂꯦꯖ ꯚꯤꯂꯦꯖ ꯁꯥꯏꯗꯠꯇ ꯂꯩꯕꯅꯤꯅ ꯑꯗꯨꯒꯤ
ꯉꯁꯤꯗꯤ ꯎꯝ ꯀꯅꯥꯕꯨ ꯁꯞ ꯄꯣꯠꯔ ꯇꯧꯗꯣꯏꯔꯣ
ꯑꯁ ꯍꯧꯖꯤꯛ
ꯗꯣ
ꯏꯪꯂꯦꯟꯒ ꯅꯣꯔꯋꯦꯗꯤ ꯁꯞꯄꯣꯔꯠ ꯂꯩꯇꯦꯗ ꯑꯩꯗꯤ ꯑꯀꯥꯕ ꯑꯀꯥꯕ ꯑꯩꯗꯤ ꯄꯨꯡ ꯇꯔꯨꯛ ꯃꯈꯥꯏꯅꯤꯍꯦ
ꯑꯔꯖꯦꯟꯇꯤꯅꯥ ꯐꯦꯟꯁ
ꯍꯣꯏ ꯑꯩꯈꯣꯏꯗꯤ ꯃꯦꯁꯤꯅꯦ ꯍꯥ
ꯑꯥꯔꯖꯦꯟꯇꯤꯅꯥ ꯁꯤꯔꯗꯤ ꯐꯥꯒꯗꯕ
ꯑꯥ ꯁꯤꯔꯗꯤ ꯑꯩꯈꯣꯏꯗꯤ ꯐꯤꯐꯥ ꯄꯨꯂꯞ ꯂꯣꯏꯔꯦ
ꯎꯝ ꯀꯩꯒꯤ
ꯑꯩꯈꯣꯏꯗꯤ ꯑꯥꯔꯖꯦꯟꯇꯤꯅꯥ ꯅꯠꯇ꯭ꯔꯗꯤ ꯌꯦꯡꯗꯦꯕ ꯑꯥꯔꯖꯦꯟꯇꯤꯅꯥꯒꯤ ꯗꯃꯛ ꯌꯦꯡꯅꯤꯡꯉꯦꯕ
ꯉꯔꯥꯡ ꯅꯨꯡꯗꯥꯡꯁꯨ ꯌꯦꯡꯗꯦ ꯏꯁꯄꯦꯟꯒ ꯕꯦꯜꯖꯤꯌꯝꯒꯤꯗꯨꯣ
ꯌꯦꯡꯗꯦ
ꯑꯌꯥ ꯂꯣꯏꯔꯦꯍꯦ
ꯑꯁ ꯂꯣꯏꯔꯦ ꯂꯣꯏꯔꯦ ꯑꯩꯒꯤ ꯁꯞꯄꯣꯔꯇꯔ ꯇꯤꯝ ꯑꯅꯤ ꯁꯦꯃꯤ ꯐꯥꯏꯅꯦꯜ ꯗ ꯇꯧꯗꯣꯏꯔꯦ
ꯎꯝ ꯇꯧꯗꯣꯏꯔꯦꯕ
ꯐ꯭ꯔꯥꯟꯁꯀ ꯏꯁꯄꯦꯟ ꯁꯥꯟꯅꯗꯣꯏꯅꯦ ꯑꯁ꯫
ꯐ꯭ꯔꯥꯟꯁꯀ ꯏꯁꯄꯦꯟꯗꯤ ꯏꯁꯄꯦꯟꯅ ꯀꯥꯒꯅꯤꯗ ꯍꯣꯏ ꯏꯁꯄꯦꯟꯗꯤ ꯑꯩꯒꯤ ꯈꯔ ꯁꯞꯄꯣꯔꯠꯇꯤꯞ ꯂꯩꯌꯦꯕꯀꯣ ꯏꯁꯄꯦꯟꯗ
ꯃꯔꯝꯗꯤ ꯑꯩꯗꯤ ꯄꯦꯇ꯭ꯔꯤ ꯄꯥꯝꯃꯦꯕ
ꯀꯩ ꯍꯥꯏꯕ
ꯄꯦꯗ꯭ꯔꯤ ꯄꯥꯝꯃꯦꯕ
ꯑꯣ ꯑꯣ ꯑꯣ
ꯑꯗꯣ ꯏꯪꯂꯦꯟꯗꯁꯨ ꯑꯗꯨꯝ ꯕꯦꯂꯤꯡ ꯍꯥꯥꯝꯗꯤ ꯄꯥꯝꯃꯦ
ꯍꯣꯏꯅꯦ ꯑꯗꯨꯅꯦ
ꯖꯨꯠ ꯕꯤꯂꯤꯡꯍꯝ
ꯅꯣꯠꯋꯦꯗꯤ ꯑꯩꯗꯤ ꯌꯦꯅꯤꯡꯗꯦꯍꯦ
ꯍꯂꯥꯟ ꯍꯂꯥꯟ ꯍꯣꯏ
ꯑꯩ ꯁꯨꯝꯃꯦ
ꯑꯩ ꯀꯨꯃꯤꯟꯅ ꯍꯨꯋꯥ ꯀꯅꯥꯅ ꯆꯥꯛ ꯌꯦꯟꯖꯥꯡ ꯊꯣꯡꯕ꯭ꯔꯣ ꯅꯃꯥꯟꯅꯕꯤ ꯈꯣꯏꯅ ꯇꯧꯕ꯭ꯔꯣ꯫
ꯎꯝ꯫ ꯑꯩꯗꯣ ꯀꯣꯛ ꯆꯦꯛꯂꯒ ꯇꯨꯝꯔꯥ ꯂꯩꯑꯦ ꯍꯤꯞꯄꯒ ꯂꯩꯑꯦ꯫
ꯍꯣꯏ ꯈꯣꯡꯗꫭ ꯏꯪꯍꯜꯂꯨꯅꯨꯅꯦ꯫ ꯀꯣꯛꯇꯨꯁꯨ ꯐꯖꯅ ꯇꯧꯋꯦꯜꯒ ꯀꯤꯔꯒꯀꯣ ꯀꯪꯍꯟꯈ꯭ꯔꯣ ꯁꯥꯝꯁꯤꯡꯗꯣ꯫
ꯎꯝ꯫
ꯆꯥꯛ ꯆꯥꯕꯗꯣ ꯂꯥꯝꯃꯒ ꯂꯩꯕ ꯃꯇꯝꯗ ꯏꯟꯁꯥꯡ ꯊꯤꯔꯨꯒꯦꯅ ꯊꯤꯕ ꯃꯇꯝꯗ ꯀꯩꯅꯣ ꯑꯆꯥꯄꯣꯠ ꯆꯥꯒꯦꯅ ꯂꯣꯛꯅ ꯀꯥꯎꯔꯨꯔ ꯑꯗꯨ ꯆꯥꯛꯁꯨ ꯆꯥꯕꯗꯣ ꯃꯇꯝ ꯍꯦꯜꯂꯦ ꯑꯗꯨꯒ ꯏꯁꯤꯡ ꯑꯃꯨꯒ ꯅꯣꯡ ꯇꯥꯕꯗꯣ꯫ ꯀꯣꯛꯇꯣ ꯆꯣꯍꯜꯂꯦ ꯑꯗꯨꯗꯒꯤ ꯗꯕꯜ ꯀꯣꯛ ꯆꯤꯛꯄꯗꯣ ꯀꯥꯈꯤꯕꯅꯦꯕ꯫
ꯎꯝ ꯅꯪ ꯅꯪ ꯆꯥꯛꯂꯝꯕꯗꯣ ꯍꯟꯕꯩꯅꯤ꯫ ꯑꯗꯨꯒꯤꯅꯤ꯫
ꯎꯝ꯫
ꯂꯥꯡꯉꯁꯨꯨꯈ꯭ꯔ ꯆꯥꯛ ꯆꯥꯕꯩ ꯈꯞ ꯈꯞ ꯎꯝ꯫
ꯑꯁ ꯁꯥꯟꯅꯕꯩ ꯍꯩꯕ꯭ꯔꯣ꯫ ꯎꯝ ꯒꯦꯝꯗꯣ ꯒꯦꯝꯗꯣ ꯑꯦꯝ ꯑꯦꯜ ꯕꯤ ꯕꯤꯗꯣ
ꯁꯥꯟꯅꯗꯔꯤꯗ ꯑꯩꯗꯤ
ꯀꯨꯏꯔꯕꯣ ꯁꯥꯟꯅꯗ꯭ꯔꯥꯕ
ꯎꯝ꯫
ꯎꯝ ꯁꯥꯟꯅꯕ ꯑꯣꯏꯔꯗꯤ ꯑꯥꯏ-ꯗꯤ ꯊꯥꯔꯣꯛꯑꯣ ꯍꯥꯏꯒꯦ ꯇꯧꯕꯅꯤꯗ ꯁꯨꯝ ꯔꯦꯡ ꯔꯦꯡꯗ ꯁꯥꯟꯅꯩ ꯑꯣ ꯍꯥꯏꯌꯦꯁ ꯔꯦꯡꯗꯤ ꯀꯩ ꯌꯥꯎꯔꯝꯒꯦ ꯍꯥꯏꯌꯦꯁ ꯔꯦꯡꯗꯤ
ꯂꯩꯇꯦ ꯑꯩ ꯀ꯭ꯌꯥꯝꯇ ꯂꯩꯇꯦ ꯑꯩ ꯁꯅꯥꯗꯦ ꯑꯗꯨꯝ ꯏꯇꯣꯝꯇ ꯑꯗꯨꯝ ꯁꯥꯟꯅꯔꯒ ꯂꯩꯕꯅꯦ
ꯐꯣꯟꯁꯨ ꯅꯨꯡꯉꯥꯏꯇꯦꯕꯀꯣ ꯑꯗꯨ ꯊꯝꯕꯗꯣ
ꯂꯩꯛ ꯆꯠꯄ꯭ꯔꯣ ꯎꯝ ꯍꯣꯏ ꯅꯣꯏꯕꯨꯗꯤ ꯂꯩꯁꯥꯕꯤ ꯈꯣꯏꯗꯤ ꯐꯣꯟ ꯂꯩꯕ ꯀꯥꯟꯗ ꯀꯦꯃꯦꯔꯥ ꯈꯛꯇꯪ ꯑꯐꯕ ꯈꯛꯇꯪ ꯊꯤꯕꯗꯨ ꯏꯁ꯭ꯇꯣꯔꯦꯖ ꯌꯥꯝꯕꯒ ꯑꯩꯈꯣꯏꯗꯤ ꯑꯗꯨ ꯅꯠꯇꯦꯕ ꯑꯩꯈꯣꯏꯗꯤ ꯑꯩꯈꯣꯏꯗꯤ ꯃꯃꯥꯟ ꯇꯥꯡꯒꯦꯔꯥ ꯇꯥꯡꯉꯣꯏꯒꯦꯔꯥ ꯗꯥꯏꯃꯦꯟ ꯁꯤꯇꯤꯒ ꯏꯁꯅꯦꯛ ꯗ꯭ꯔꯥꯒꯟꯒ ꯑꯗꯨꯒ ꯁ꯭ꯇꯣꯔꯦꯖꯄꯨ ꯀꯜꯂꯗꯤ ꯑꯗꯨꯝ ꯌꯥꯔꯦ ꯑꯩꯈꯣꯏꯗꯤ ꯁ꯭ꯇꯣꯔꯦꯖꯀ ꯗꯥꯏꯃꯦꯟ ꯁꯤꯇꯤꯒ ꯏꯁꯅꯦꯛ ꯗ꯭ꯔꯥꯒꯟ
ꯎꯝ
ꯑꯩꯈꯣꯏꯗꯤ ꯑꯅꯝꯕ ꯑꯗꯨꯒꯨꯝꯕꯗ ꯆꯠꯂꯦꯕ ꯎꯝ ꯑꯗꯨꯒꯤ ꯑꯩꯗꯤ ꯒꯦꯃꯤꯡ ꯐꯣꯟ ꯂꯧꯔꯤꯅꯦꯕ
ꯎꯝ
ꯑꯩ ꯏꯁꯇ꯭ꯔꯤꯃꯥꯔ ꯇꯧꯒꯦ ꯇꯧꯕꯅꯦ ꯑꯗꯣ ꯑꯁ ꯍꯧꯖꯤꯛꯇꯤ ꯏꯟꯇ꯭ꯔꯦꯁ ꯃꯥꯡꯂꯛꯈ꯭ꯔꯦ ꯑꯗꯨꯒꯤ ꯅꯠꯇ꯭ꯔꯗꯤ ꯏꯁꯇ꯭ꯔꯤꯝ ꯇꯧꯒꯦ ꯍꯥꯏꯅ ꯋꯥꯈꯜ ꯈꯜꯂꯝꯕꯅꯦ
ꯎꯝ ꯑꯃꯨꯛ ꯇꯧꯊꯣꯛ ꯑꯣꯅꯦ ꯑꯗꯣ
ꯑꯁ ꯎꯝ ꯒꯦꯝ ꯁꯥꯟꯅꯕꯁꯦ ꯀꯩꯝ ꯀꯥꯟꯅꯔꯝꯗꯦ ꯑꯗꯨꯒꯤꯅꯤꯅꯦ ꯅꯠꯇ꯭ꯔꯗꯤ ꯑꯁ ꯕꯦꯛ ꯕꯦꯛ ꯏꯌꯥꯔꯗꯤ ꯐꯖꯅ ꯁꯨꯅꯔꯝꯅꯤꯍꯦ ꯑꯩꯈꯣꯏꯗꯤ ꯑꯩꯗꯤ ꯁꯦ ꯃꯥꯏꯊꯤꯛ ꯍꯦꯛ ꯌꯧꯔꯗꯤ ꯐꯖꯅ ꯁꯥꯟꯅꯗ꯭ꯔꯦ ꯑꯃꯨꯛꯀꯥ ꯑꯗꯨꯝ ꯄ꯭ꯔꯣꯜꯗ ꯇ꯭ꯔꯣꯜ ꯇꯧꯔꯒ ꯂꯩꯔꯦ ꯑꯗꯨꯒꯤ ꯔꯦꯡ ꯔꯦꯡꯗꯤ ꯑꯥ ꯌꯧꯕ ꯉꯝꯗꯦꯕꯀꯣ ꯑꯣꯅ꯭ꯔꯁꯇꯥ ꯑꯗꯨꯝ ꯊꯝꯃꯦꯕ
ꯎꯝ
ꯎꯝ ꯀꯔꯤ ꯍꯤꯔꯣ ꯄꯥꯏꯒꯦ ꯅꯪꯗꯤ ꯁꯥꯟꯅꯕ ꯀꯥꯟꯗ
ꯈꯪꯗꯦ ꯍꯥꯏꯔꯔꯣꯏ ꯏꯀꯥꯏꯌꯦ ꯑꯩꯗꯤ
ꯍꯥꯏꯔꯣ ꯀꯩꯅꯣ ꯀꯔꯤꯒꯤ ꯏꯀꯥꯏꯕꯅꯣ ꯑꯗꯨꯕꯣ
ꯅꯣ ꯅꯣ ꯅꯣ ꯅꯣ ꯅꯣ ꯅꯣ ꯅꯣ
ꯑꯩꯈꯣꯏꯁꯨ ꯍꯩꯕ ꯅꯠꯇꯦꯕ ꯑꯗꯨꯝ ꯑꯩꯈꯣꯏ ꯑꯩꯈꯣꯏ ꯑꯩꯈꯣꯏ ꯀꯟꯐꯤꯗꯦꯟꯁ ꯃꯇꯨꯡ ꯏꯟꯅ ꯁꯟꯅꯕ ꯋꯥꯅꯤꯗ
ꯑꯁ
ꯑꯩꯗꯤ ꯑꯃꯔꯥꯛ ꯑꯃꯔꯥꯛꯇ ꯑꯣꯏꯕꯅꯤꯅ ꯅꯅꯥ ꯑꯗꯨꯝ ꯄꯥꯏ
ꯑꯣ ꯅꯨꯡꯉꯥꯏꯕꯅꯤꯅꯦ ꯅꯥꯅꯥ ꯄꯥꯏꯕꯁꯨ ꯑꯩꯁꯨ ꯄꯥꯏꯕ ꯍꯩꯌꯦꯕꯥ ꯑꯩꯗꯤ ꯑꯅꯝꯕ ꯑꯁꯥꯁꯤꯟ ꯕꯤꯜꯒꯨꯝꯕ ꯆꯥꯕꯅꯦꯕ ꯃꯤꯛꯁ ꯃꯤꯛꯁ ꯇꯧꯔꯒ ꯑꯗꯨꯝ ꯆꯥꯕꯅꯤ ꯈꯔ ꯍꯤꯔꯣ ꯍꯩꯇꯦꯗꯥ ꯑꯩꯈꯣꯏꯁꯨ ꯑꯗꯨꯝ
ꯎꯝ
ꯑꯁ ꯅꯣꯏ ꯅꯪ ꯕꯣꯜ ꯌꯦꯡꯒꯦꯔꯣ ꯕꯣꯜ ꯉꯥꯏꯒꯦꯔꯣ
ꯉꯥꯏꯗꯣꯏꯅꯦ ꯀꯔꯤ ꯉꯁꯤꯗꯤ ꯏꯃꯥꯟꯅꯕꯤꯁꯤꯡꯂꯛꯑꯒ ꯉꯥꯏꯃꯤꯟꯅꯔꯒ ꯒꯦꯝ ꯑꯇꯣꯞ ꯑꯇꯣꯞꯄ ꯁꯥꯟꯅꯔꯒ ꯂꯩꯗꯣꯏꯅꯤ
ꯎꯝ ꯁꯦ ꯆꯥꯔꯂꯤ ꯆꯝꯄꯂꯤꯡꯗꯨ ꯁꯅꯧꯑꯣ ꯆꯥꯔꯂꯤ ꯆꯥꯔꯂꯤꯗꯣ
ꯍ‌ꯦ ꯀꯤꯌ‌ꯦꯍ‌ꯦ
ꯀꯩꯒꯤ ꯀꯤꯕ꯭ꯔꯣ ꯆꯥꯔꯂꯤ ꯆꯥꯔꯂꯤ ꯁꯅꯥꯎꯗꯣ
ꯆꯥꯔꯂꯤ ꯆꯥꯔꯂꯤꯗꯣ ꯑꯁꯦꯡꯕ ꯊꯣꯛꯑꯦ ꯀꯗꯥꯏꯗꯒꯤ ꯑꯩꯈꯣꯏ ꯁ‌ꯀꯨꯜ ꯀꯥꯔꯤꯉꯩꯗ ꯖꯨꯅꯤꯌꯔ ꯀꯥꯍ ꯀꯥꯟꯗ ꯁꯥꯟꯅꯕꯅꯦ ꯀꯨꯜꯗꯥ ꯑꯇ‌ꯦꯡꯕ ꯊꯣꯛꯑꯦ ꯀꯗꯥꯏꯒꯦ ꯑꯃꯨꯛ ꯐꯅꯗꯔꯤ ꯅꯨꯄꯤꯒꯤ ꯑꯩꯒꯤ
ꯑꯣꯏ ꯑꯁꯦꯡꯕ ꯊꯣꯛꯄꯗꯨꯅꯤ ꯅꯨꯡꯉꯥꯏꯕꯗꯣ
ꯀꯗꯥꯏꯗꯒꯤ ꯑꯩꯥꯏ ꯍꯧꯖꯤꯛꯁꯨ ꯍꯥꯏꯔꯨꯅꯨ ꯃꯤꯠꯇ ꯎꯁꯤꯜꯂꯦ
ꯄꯦꯟꯁꯤꯜ ꯎꯪꯕꯗꯣ ꯅꯨꯡꯉꯥꯏꯕꯅꯤꯅꯦ
ꯇꯧꯔꯨꯅꯨꯀꯣ ꯍꯥꯏꯔꯨꯅꯨ ꯇꯣꯛꯈ꯭ꯔꯣ
ꯑꯩꯈꯣꯏꯗꯤ ꯑꯗꯨ ꯍꯦꯟꯅ ꯄꯥꯝꯕꯅꯤꯅꯦ ꯑꯗꯨꯒꯤꯅꯦ ꯑꯩꯈꯣꯏꯗꯤ ꯅꯨꯃꯤꯗꯥꯡ ꯊꯦꯡ ꯊ‌ꯦꯡꯅꯁꯨ ꯑꯩꯗꯤ ꯄꯨꯡ ꯕꯥꯔꯣꯒꯗ ꯑꯗꯨꯝ ꯈꯣꯡꯅꯥ ꯏꯇꯣꯝꯇ ꯏꯇꯣꯝꯇ ꯊꯣꯛꯑꯦꯕ
ꯇꯧꯔꯅꯨ ꯑꯗꯨꯗꯣ
ꯆꯠꯀꯅꯨ ꯅꯇꯣꯝꯇ ꯀꯤꯗ꯭ꯔꯣ
ꯏꯁ ꯀꯔꯤꯒꯤ ꯀꯤꯒꯦꯔꯣ ꯑꯩꯈꯣꯏꯗꯤ ꯑꯩꯈꯣꯏ ꯈꯨꯟꯗꯗꯤ ꯄꯨꯡ ꯇꯦꯟ ꯊꯥꯔꯇꯤ ꯅꯠꯇ꯭ꯔꯒ ꯏꯂꯚꯦꯟ ꯊꯥꯔꯇꯤ ꯇꯥꯔꯗꯤ ꯑꯗꯨꯝ ꯒꯥꯔꯤ ꯆꯠꯄ ꯍꯧꯔꯦ
ꯑꯣ
ꯄꯨꯛ ꯌꯣꯟꯕ ꯆꯠꯅꯕꯒꯤ
ꯑꯣ ꯑꯣ ꯑꯗꯨ ꯑꯣꯏꯔꯁꯨ ꯀꯤꯌꯦꯗ ꯑꯩꯗꯤ ꯀꯤꯒꯟꯕꯅꯦ ꯑꯩꯗꯤꯀꯣ ꯅꯍꯥꯟ ꯑꯩꯈꯣꯏ ꯎꯝ ꯀꯣꯔꯤꯌꯥ ꯀꯣꯔꯤꯌꯥꯒꯤ ꯃꯨꯚꯤ ꯌꯦꯡꯕꯅꯦꯕꯀꯣ ꯇꯨ ꯊꯥꯎꯖꯟ ꯇ꯭ꯋꯦꯟꯇꯤ ꯁꯤꯛꯁꯀꯤ ꯚꯨꯠꯀꯤ ꯃꯨꯚꯤꯅꯦꯕꯀꯣ
ꯎꯝ
ꯏꯐ ꯋꯤꯁ ꯀꯨꯠ ꯀꯤꯜ ꯍꯥꯏꯕꯅꯦ ꯌꯦꯡꯉꯣ ꯅꯪꯁꯨ ꯑꯗꯨꯗꯣ ꯌꯦꯡꯔꯇꯥꯟꯗ ꯑꯩꯈꯣꯏꯗꯤ ꯕꯥꯠꯔꯨꯝꯁꯨ ꯑꯦꯇꯦꯆ ꯇꯧꯋꯦꯕꯀꯣ ꯍꯧꯖꯤꯛ ꯑꯩꯈꯣꯏ ꯂꯩꯔꯤꯕ ꯃꯐꯝꯗꯣ ꯑꯥꯁ ꯌꯦꯡ ꯑꯩꯗꯤ ꯀꯤꯔꯗꯤ ꯑꯃꯨꯛ ꯋꯥꯁꯔꯨꯝ ꯆꯠꯅꯤꯡꯕ ꯍꯧꯔꯅꯤꯌꯦ
ꯎꯝ
ꯑ ꯑꯁ ꯍꯥꯏꯔꯅꯣ ꯀꯤꯃꯟ ꯑꯟꯗꯅ ꯊꯣꯡꯁꯨ ꯊꯤꯡꯗꯦ ꯏꯃꯥꯟꯅꯕꯤꯗꯣ ꯗꯣꯔ ꯃꯅꯥꯛꯇ ꯐꯝꯍꯜꯂꯒ ꯋꯥꯁꯔꯨꯝ ꯆꯠꯄꯅꯦꯍꯦ
ꯎꯝ
ꯍꯥꯏꯔꯅꯨ ꯑꯩꯗꯤ ꯀꯤꯕꯗ ꯂꯣꯏꯕꯅꯦ
ꯑꯩꯗꯤ ꯄꯤꯛꯂꯤꯉꯩꯗꯗꯤ ꯌꯥꯝ ꯀꯤꯔꯝꯃꯦ ꯔꯨꯝꯗ ꯏꯇꯣꯝꯇ ꯆꯪꯕꯐꯥꯎ ꯀꯤꯔꯝꯃꯦ ꯑꯗꯨꯕꯨ ꯍꯧꯖꯤꯛꯇꯤ ꯂꯩꯇ꯭ꯔꯦꯗ꯫
ꯑꯁꯦꯡꯕꯩꯅꯦ ꯑꯩꯗꯤ ꯍꯧꯖꯤꯛ-ꯍꯧꯖꯤꯛꯁꯨ ꯉ ꯀꯩꯅꯣ ꯅꯨꯡꯗꯥꯡ ꯑꯣꯏꯗ꯭ꯔꯁꯨꯀꯣ ꯀꯤꯌꯦ ꯏꯊꯟꯗ ꯂꯩꯕꯗꯣ ꯌꯨꯝꯗꯣ꯫
ꯎꯝ ꯃꯔꯥꯛ ꯃꯔꯥꯛꯇꯗꯤ ꯀꯤꯕ ꯌꯥꯎꯋꯦꯕ ꯑꯗꯨꯕꯨꯁꯨ ꯑꯅꯥꯝꯕꯗꯤ ꯀꯤꯗꯦꯕ ꯀꯩꯅꯣꯝꯃ ꯑꯩꯅ ꯀꯤꯕ ꯄꯣꯠꯁꯛꯇꯣ ꯑꯗꯨꯝ ꯅꯤꯡꯔꯒ ꯂꯩꯔꯗꯤꯀꯣ
ꯎꯝ ꯎꯝ
ꯑꯗꯨꯝ ꯃꯥꯏꯟꯗ ꯂꯩꯔꯗꯤ ꯑꯗꯨꯕꯨ ꯑꯗꯨ ꯅꯠꯇ꯭ꯔꯗꯤ ꯁꯨꯀꯤ
ꯑꯝ ꯑꯝ
ꯑꯝ ꯅꯪꯗꯤ ꯅꯨꯡꯊꯤꯟꯗ ꯇꯞ ꯇ ꯇꯨꯝ-ꯇꯨꯝꯂꯝꯃꯅꯤꯅꯦ꯫
ꯑꯩꯗꯤ
ꯑꯥ ꯅꯨꯡꯊꯤꯟꯗꯀꯣ
ꯎꯝ
ꯑꯥꯐꯇꯔꯅꯨꯟꯗ ꯐꯖꯅ ꯇꯨꯝꯂꯝꯃꯅꯤꯕ ꯅꯪꯕꯣ꯫
ꯅꯠꯇꯦꯍꯦ ꯀꯗꯥꯏꯗꯒꯤ ꯇꯨꯝꯗꯣꯏꯅꯣ꯫
ꯐ꯭ꯔꯤ ꯇꯥꯏꯝ ꯂꯩꯔꯤꯗꯨꯕꯨ ꯇꯨꯝꯕ ꯌꯥꯗ꯭ꯔꯣ꯫
ꯇꯨꯝꯕꯗꯣ ꯅꯣꯏꯈꯥꯠꯂꯦꯕ ꯑꯗꯨꯒꯤ ꯀꯟꯇ꯭ꯔꯣꯜ ꯇꯧꯕ꯫
ꯋꯥꯀꯤꯡ ꯈ꯭ꯔ-ꯈ꯭ꯔ ꯆꯠꯂꯣꯅꯦ ꯅꯠꯇ꯭ꯔ